ꯇꯥꯕ꯭ꯔꯣ
ꯑꯥ
ꯉꯁꯥꯏ ꯇ꯭ꯔꯥꯏ ꯇꯧꯕꯅꯦ ꯑꯩ ꯏꯃꯥꯟꯅꯕꯒꯤ ꯐꯣꯟꯗ ꯑ ꯀꯣꯜꯆꯔꯣꯏꯒꯤꯅꯤ ꯎꯝ ꯀꯩ ꯇꯧꯔꯤꯅꯣ
ꯀꯁꯨ ꯇꯧꯗꯦ ꯏꯁꯇꯗꯤ ꯑꯥꯔ ꯂꯣꯏꯔꯒ ꯑꯗꯨꯝ ꯂꯩꯕꯅꯦ ꯇꯨꯡꯐꯝꯗ
ꯅꯨꯡꯉꯥꯏꯔꯤꯅꯦ
ꯎꯝ ꯑ ꯍꯕꯤ
ꯍꯥꯎꯏꯀꯣ
ꯍꯥꯎꯇꯦ
ꯍꯥꯎ ꯌꯦ ꯄꯀꯤ
ꯍꯥꯎꯇꯦ ꯅꯣꯏꯗꯦ
ꯀꯥꯡꯁꯣꯏ ꯏꯔꯣꯟꯕ
ꯎꯝ ꯀꯥꯅꯥꯅ ꯊꯣꯡꯕ
ꯏꯃꯥꯅ ꯏꯔꯝꯕ ꯇꯧꯕ ꯑꯩꯅ ꯀꯥꯡꯁꯣꯏ ꯊꯧ
ꯅ ꯊꯣꯡꯕ ꯍꯩꯕ꯭ꯔꯣ
ꯍꯣꯏ ꯍꯥꯏꯌꯦꯅ
ꯎꯝ
ꯅꯡꯗꯤ
ꯑꯩꯈꯣꯏꯗꯤ ꯇꯤꯅ ꯊꯣꯡꯉꯦ
ꯎꯝ
ꯑꯩꯈꯣꯏꯗꯤꯕꯨ ꯑꯟꯇꯤꯅ ꯊꯣꯡꯉꯦꯕ
ꯎ ꯍꯧꯔꯝꯃꯅꯤꯅꯦ
ꯍꯥꯎꯇꯦ
ꯑꯍꯧꯗ꯭ꯔꯗꯤ ꯅꯪ ꯅꯪ ꯊꯣꯡꯕ ꯌꯥꯗ꯭ꯔꯅꯦ ꯌꯦꯡꯅꯦ ꯅꯪ ꯑꯣꯏꯅ ꯊꯣꯡꯉꯅꯦ
ꯑꯩ ꯍꯣꯁꯇꯦꯜ ꯂꯩꯕꯗꯤ ꯀꯃꯥꯏꯅ ꯊꯣꯡꯒꯅꯤ ꯑꯩꯅ
ꯍꯣ ꯎꯝ ꯑꯦꯛꯖꯝ ꯍꯥꯏꯣꯏ ꯊꯣꯡꯕꯤꯒꯦ ꯀ
ꯍꯣꯏ ꯍꯣꯏ ꯊꯣꯡꯕꯤꯔꯣ
ꯅꯪꯒꯤꯗꯃꯛꯇ ꯊꯣꯡꯔꯒ ꯄꯨꯔꯒ ꯂꯥꯛꯀꯦ ꯅꯣꯏ ꯍꯣꯁꯇꯦꯜꯗ
ꯎꯝ ꯄꯨꯔꯒꯥ ꯂꯥꯛ ꯑꯣ
ꯍꯣꯏ
ꯍꯥꯏꯠ ꯆꯠꯄ꯭ꯔꯣ ꯉꯁꯤꯗꯤ
ꯑꯗꯨꯥꯏ ꯅꯤꯡꯗ
ꯍꯥ
ꯌꯨꯝꯗ ꯂꯩꯏꯌꯦ
ꯌꯨꯝꯗ ꯂꯩꯌꯦꯕ
ꯍꯥꯏ
ꯀꯔꯤꯒꯤ ꯌꯨꯝꯗ ꯂꯩꯕ꯭ꯔꯣ
ꯊꯕꯛ ꯆꯠꯕ ꯇꯟꯕꯒꯤ
ꯀꯔꯤꯒꯤ ꯇꯟꯕ
ꯑꯥ
ꯀꯔꯤꯒꯤ ꯇꯟꯕꯔꯣ
ꯈꯪꯗꯦ ꯎꯁꯤꯠꯇꯕꯤ ꯊꯠ ꯆꯂꯣ ꯊꯠ ꯊꯠ
ꯆꯥꯛ ꯆꯥꯕꯗꯤ ꯇꯟꯗ꯭ꯔꯒ
ꯑꯥ
ꯆꯥꯛꯆꯥꯥꯕꯨꯗꯤ ꯇꯟꯖꯔꯒ ꯊꯕꯛ ꯁꯨꯕ ꯀꯩ ꯀꯩ ꯇꯠꯂꯤꯅꯣ
ꯑꯩ ꯉꯁꯤ ꯈꯛꯇꯅꯦꯍꯦ ꯀꯩꯅ
ꯌꯥꯔꯦ
ꯑ ꯑꯁꯦꯡꯕꯩ ꯍꯥꯏꯔꯒ ꯏꯁ ꯑꯁꯦꯡꯕꯩꯅꯦ ꯀꯩꯩꯅꯣ
ꯑꯁꯤꯁꯨ ꯇꯜꯂꯕꯅꯤꯅ ꯇꯟꯕꯁꯨ ꯃꯌꯥꯝ ꯌꯥꯎꯅꯤꯅꯦ ꯊꯕꯛ ꯆꯠꯇꯕꯁꯨ
ꯑ ꯑꯦꯕ꯭ꯔꯤꯠꯇꯤ ꯍꯤꯁꯥꯕꯅꯦ ꯑꯗ ꯍꯣꯏꯗ ꯑꯣ ꯒꯥꯔꯤꯁꯨ ꯌꯥꯗꯕꯒꯤ ꯑꯗꯨꯒꯤꯅꯤ ꯒꯥꯔꯤ ꯁꯤꯕꯜ ꯂꯣꯏꯗꯔꯤ ꯍꯥꯏ
ꯑꯣ
ꯑꯗꯨꯅ ꯆꯇ꯭ꯔꯕ ꯑꯗꯨꯔꯤꯁꯦ ꯉꯥꯏꯁꯨ ꯇꯜꯕ ꯑꯗꯨꯒ ꯃꯣꯏꯁ ꯈ
ꯎꯝ
ꯗꯤ ꯁꯦꯠꯇꯦ
ꯑꯗꯨꯗꯤ ꯅ ꯌꯨꯝꯗ ꯀ꯭ꯔꯤ ꯇꯧꯔ ꯂꯩꯕꯣ ꯑꯗꯨꯝ
ꯑꯩꯔꯣ
ꯍꯣꯏ
ꯌꯨꯝꯒꯤ ꯊꯕꯛ ꯇꯧꯔꯒ ꯂꯩꯗꯅ
ꯀꯔꯤ ꯊꯕꯛ
ꯑ ꯀꯔꯤ ꯀꯔꯤꯅꯣ ꯁꯦꯝꯅꯤꯡꯉꯥꯢ ꯗ ꯑꯗꯨꯝ ꯇꯧꯔꯒ ꯂꯩꯕꯅꯦ
ꯀꯔꯤ ꯁꯦꯝꯕ
ꯅꯨꯄꯤꯒꯤ ꯊꯕꯛꯁꯤꯡꯅꯦ
ꯅꯨꯄꯤꯒꯤ ꯊꯕꯛ
ꯎꯅꯝꯒꯤ ꯊꯕꯛꯂꯣ
ꯍꯥꯥ
ꯌꯨꯝꯒꯤ ꯊꯕꯛ ꯁꯨꯔꯒ ꯂꯩꯌꯦꯕ ꯉꯁꯤꯗꯤ
ꯑꯗꯨꯒꯤ ꯊꯕꯛꯔꯣ ꯅꯨꯄꯤꯒꯤ ꯊꯕꯛꯔꯣ
ꯍꯣꯏ
ꯏꯁ ꯅꯨꯄꯤ ꯊꯕꯛꯅ ꯋꯥꯏ ꯇꯩꯕ꯭ꯔꯅꯦ
ꯀꯩꯅꯦ ꯊ꯭ꯔꯤ ꯁꯤꯛꯁ ꯐ ꯇꯨ ꯁꯨꯋ ꯀ
ꯀꯔꯤ ꯐꯤ ꯁꯨꯏꯦꯕ
ꯍꯣꯢ
ꯌꯥꯔꯦ ꯐꯤꯁꯨ ꯅꯨꯄꯤꯒꯤ ꯊꯕꯛꯀꯣ ꯅꯨꯄꯥꯁꯨ ꯁꯨꯕ ꯌꯥꯏ ꯑꯗꯨꯗꯤ
ꯑ ꯀꯩꯁꯨ ꯀꯥꯢꯗꯦ
ꯅꯪ ꯌꯥꯝ ꯇꯟꯕ ꯃꯥꯟꯂꯦ
ꯑꯍꯦ ꯌꯥꯝ ꯋꯥꯔꯦ ꯀꯩꯅꯣ ꯔꯥꯎ ꯆꯠꯄꯒꯤ
ꯐꯤ ꯁꯨꯕꯕꯨ ꯅꯨꯄꯤꯒꯤ ꯊꯕꯛ ꯑꯣꯏꯔꯗꯤ
ꯅꯪ ꯇꯜꯂꯝꯒꯅꯤ ꯈꯪꯉꯦ
ꯍꯦ ꯂꯧ ꯁꯨꯕꯒꯤ ꯌꯥꯝ ꯇꯟꯂꯦ ꯔꯤ ꯐ ꯉꯁꯤ ꯐꯥꯎꯒ ꯑꯣꯏꯗꯔꯤꯅꯦ ꯀꯩꯏꯅꯣ
ꯍꯥꯥ
ꯑꯦꯄ꯭ꯔꯤꯜꯗꯒꯤ ꯂꯧ ꯍꯧꯕꯅꯦꯕ ꯑꯩꯈꯣꯏꯗꯣ ꯑ ꯑꯁꯤꯁꯤꯐꯥꯎ ꯑꯣꯏꯗ꯭ꯔꯤ ꯐ ꯖꯨꯂꯥꯏ ꯐꯤꯞꯇꯤꯟ ꯁꯤꯛꯁꯇꯤꯟꯗ ꯂꯣꯏꯣꯏꯅꯦ
ꯎꯝ
ꯑꯦ ꯗꯤ ꯁꯄ ꯋꯥ ꯐꯤ ꯌꯥꯔꯦ ꯌꯦꯇꯂ ꯁꯨꯅ ꯀꯣ ꯋꯥ ꯃꯦꯁꯤꯟ ꯁ
ꯊꯝꯅꯖꯁꯨꯣ
ꯎꯝ
ꯇꯥꯟꯗꯕꯤꯗ ꯂꯩꯌꯣ ꯇꯥꯟꯒꯅꯣ
ꯍꯣꯢ ꯃꯩ ꯆꯠꯂꯤꯍꯦ
ꯍꯥꯥ
ꯅꯪ ꯈꯣꯟꯖꯦꯜꯗꯣ ꯃꯩ ꯆꯠꯂꯦꯕ ꯇꯥꯕ ꯌꯥꯝ ꯅꯨꯡꯉꯥꯏꯀꯣ
ꯈꯪꯗꯦ ꯑꯩꯗꯤ ꯇꯥꯗꯕꯅꯤꯅ
ꯅꯨꯡꯉꯥꯏꯕ꯭ꯔꯥ ꯅꯨꯡꯉꯥꯏꯕ꯭ꯔꯥ ꯈꯪꯗ꯭ꯔꯦ
ꯌꯥꯝꯗꯅꯨꯡꯉ
ꯀꯔꯤꯒꯤ ꯅꯨꯡꯉꯥꯏꯕ꯭ꯔꯥ ꯀꯣ
ꯈꯪꯗꯦ ꯁꯨꯝ ꯇꯥꯕꯗ ꯌꯥꯝ ꯅꯨꯡꯉꯥꯏ
ꯀꯩꯁꯨ ꯇꯥꯅꯤꯡꯉꯦꯗ
ꯐ꯭ꯔꯦꯁ ꯌꯥꯝ ꯑꯣꯏ ꯀꯥꯏ ꯑꯩꯅ
ꯑꯩꯁꯨ ꯆꯥꯅꯤꯡꯉꯦꯗ ꯑꯣꯏꯔꯦꯗꯤ ꯑꯩꯒꯤ ꯈꯣꯟꯖꯦꯜꯁꯦ
ꯍꯣꯔꯦꯟ ꯏꯁꯀ꯭ꯔꯤꯟ ꯔꯦꯀꯣꯔꯗꯔ ꯇꯧꯔꯒ ꯍꯥꯏꯔꯒ ꯇꯥꯎ ꯌꯥꯝ ꯐ꯭ꯔꯦꯁ ꯑꯣꯏꯕꯅꯦ
ꯑꯣꯏꯒꯗꯕ ꯃꯥꯟꯗꯦ ꯍꯥꯏꯗꯤ
ꯀꯩꯏꯒꯤ
ꯑꯗꯨꯝ
ꯊꯥꯖꯗ꯭ꯔꯗꯤ ꯅꯪ ꯍꯣꯔꯦꯟ ꯇꯧꯀꯣ ꯈꯪꯉꯝꯒꯅꯤ
ꯊꯖꯗꯦ
ꯑꯩꯍꯥ ꯕ ꯌꯦꯡꯗꯣꯏꯗ꯭ꯔꯣ ꯅꯣ ꯑꯩꯁꯨ
ꯑꯩ ꯌꯦꯡꯉꯣꯏ ꯕꯣꯔ ꯉꯁꯨ ꯌꯦꯡꯉꯣꯏ ꯍꯌꯦꯡ ꯌꯦꯡꯒꯅꯤ
ꯎꯋꯤꯁ ꯍꯥꯏꯥꯏꯂꯥꯏ
ꯇꯨꯌꯦꯜꯞ ꯊꯥꯔꯇꯤꯗ ꯃꯦꯠꯆ ꯑꯃ ꯂꯩꯅꯦ ꯄꯣꯔꯇꯨꯒꯜꯒ ꯏꯁꯄꯦꯟ
ꯌꯦꯡꯅꯤꯡꯗꯦ ꯑꯗꯨꯗꯣ
ꯀꯩꯒꯤ
ꯑꯩꯗꯤ ꯑꯥꯔꯖꯦꯟꯇꯤꯅꯥꯒꯤ ꯈꯛꯇ ꯌꯦꯡꯕꯅꯦ ꯑꯇꯣꯞꯄ ꯌꯦꯡꯗꯦ
ꯑ ꯂꯥꯏꯗꯦ ꯑꯁ
ꯅꯪꯗꯤ
ꯄꯣꯔꯇꯨꯒꯜ
ꯑꯣꯥ ꯌꯦꯡꯉꯨ ꯌꯦꯡꯉꯨ ꯌꯦꯡꯉꯣ
ꯍꯣꯏ ꯑꯣ ꯀꯞꯇꯣꯏꯅꯦ ꯉꯁꯤ ꯑꯁ ꯄꯣꯔꯇꯨꯒꯜ ꯉꯝꯍꯧ
ꯉꯝꯃꯔꯣꯏꯌꯦ ꯃꯣꯏꯗꯤ
ꯉꯝꯅꯤꯍꯦ ꯑꯗꯨꯃꯥꯏ ꯍꯥꯏꯔꯒꯅꯨ
ꯐꯥꯒꯤ ꯇꯧꯕꯅꯦ
ꯉꯝꯃꯗꯤ ꯎꯝ ꯁꯤꯃꯤꯗ ꯐ꯭ꯔꯥꯟꯒ ꯑꯃꯨꯛ ꯊꯦꯡꯅꯗꯣꯏꯅꯦ ꯇꯥꯗꯦꯗ
ꯉꯝꯒꯅꯤ ꯉꯝꯒꯅꯤ ꯃꯣꯏꯅ ꯉꯝꯗ꯭ꯔꯗꯤ ꯅꯪ ꯆꯥꯛ ꯆꯥꯔꯅꯨꯀꯣ
ꯍꯣꯏ ꯀꯞꯇꯅ ꯑꯗꯨꯝ ꯂꯩꯔꯅꯤ
ꯎꯝ
ꯉꯝꯗ꯭ꯔꯗꯤ ꯎꯠꯁ ꯂꯣꯏꯔꯦ
ꯍꫭꯞꯗꯤ ꯂꯩꯌꯦꯗ ꯍꯥ
ꯍꯣꯞ ꯂꯩꯌꯦꯕ ꯀꯩꯒꯤ ꯍꯣꯞ
ꯂꯥꯁ ꯏꯌ꯭ꯔꯁ ꯑ ꯄꯣꯔꯇꯨꯒꯜꯒ ꯏꯁꯄꯦꯟꯒꯤ ꯌꯨꯔꯣꯁ ꯁꯥꯅꯕ ꯐꯩꯅꯦꯜꯗꯣ
ꯑꯧ
ꯑꯗꯨ ꯃꯇꯝꯗ ꯏꯁꯄꯦꯟꯕꯨꯗꯤ ꯎꯝ ꯅꯩꯈꯥꯏꯗꯨꯏꯅꯤ
ꯉꯁꯤ ꯉꯁꯤꯁꯨ ꯅꯩꯈꯥꯏꯗꯣꯏꯅꯤ
ꯎꯝ ꯅꯩꯌꫭ ꯅꯩꯔꯒ ꯉꯝꯗ꯭ꯔꯗꯤ ꯀꯃꯥꯏ ꯇꯧꯒꯅꯤ
ꯄꯨꯟꯁꯤꯒꯤ ꯑꯃꯨꯛ ꯍꯟ ꯕꯣꯟ ꯌꯦꯡꯉꯔꯣꯏ
ꯑꯁꯦꯡꯕꯒꯤ ꯌꯦꯡꯉꯔꯣꯏ
ꯍꯣꯏ ꯎꯝ ꯔꫭꯅꯥꯜꯗꫭ ꯔꯨꯟ ꯑꯣ ꯔꫭꯅꯥꯜꯗꯣ ꯕꯣꯜ ꯁꯥꯟꯅꯕ ꯊꯣꯛꯑꯗꯤ ꯑꯃꯨꯛꯀ ꯌꯦꯡꯉꯔꯣꯏꯕꯣ
ꯃꯥ ꯁꯥꯟꯅꯕ ꯊꯣꯛꯑꯗꯤ ꯅꯪ ꯌꯦꯡꯉꯔꯣꯏꯕꯥ
ꯍꯣꯏ
ꯊꯥꯖꯗꯦ ꯌꯦꯡꯉꯔꯣꯏ ꯌꯦꯡꯒꯅꯤꯅꯦ
ꯑꯦ ꯌꯦꯡꯉꯔꯣꯏ ꯐꯥꯏꯅꯦꯜꯁꯨ ꯌꯦꯡꯉꯔꯣꯏ
ꯐꯖꯗꯦ ꯊꯥꯖꯗꯦ
ꯃꯥꯟꯗꯦ
ꯉꯁꯤ ꯑꯩ ꯕꯨ ꯕꯤꯇꯤꯡ ꯂꯩꯅꯦ ꯑꯩꯈꯣꯏ ꯏꯃꯥꯟꯅꯕꯤ ꯏꯃꯥꯟꯅꯕꯁꯤꯡꯒ
ꯏꯁꯄꯦꯟ ꯐꯦꯟꯁꯁꯤꯡꯒꯥ
ꯎꯝ ꯉꯝꯗꯔꯦ ꯑꯩ ꯃꯥꯟꯕ ꯇꯥꯔꯦ ꯉꯁꯤ
ꯃꯤꯅ ꯉꯝꯃꯗꯤ ꯅꯨꯡꯁꯤꯕꯤꯌꯦ
ꯑꯦ ꯉꯝ꯭ꯔꯅꯤ ꯄꯨꯔꯞ ꯉꯝꯗꯔꯦ ꯑꯩꯗꯤ ꯃꯥꯡꯉꯦ ꯉꯁꯤ ꯎ
ꯍ
ꯄꯩꯁꯥ ꯃꯥꯡꯗꯣꯏꯅꯦ ꯉꯝꯔꯗꯤ ꯎꯝ ꯐꯔꯦ
ꯉꯝ ꯉꯝꯃꯗꯤ ꯅꯨꯡꯉꯥꯏꯅꯤꯅ ꯅꯣꯏꯅ
ꯍꯣꯏ ꯌꯦꯟ ꯑꯆꯧꯕ ꯂꯧꯔꯒ ꯆꯥꯊꯣꯛꯇꯣꯏꯅꯤ
ꯍꯦ
ꯎꯝ
ꯉꯝꯗꯕ ꯁꯥꯕ ꯑꯗꯨꯒ ꯅꯪꯕꯨ ꯀꯞꯄꯥ ꯍꯩꯕ꯭ꯔꯣ
ꯍꯣꯏ
ꯍꯩꯒꯗꯧꯕ ꯃꯥꯟꯗꯦ ꯀꯞꯄ
ꯀꯩꯒꯤ
ꯅꯨꯄꯥꯅ ꯀꯞꯄꯥ ꯎꯗ꯭ꯔꯤ ꯑꯩꯗꯤ
ꯑ ꯎꯍꯜꯂꯨꯔꯥ ꯑꯗꯨ ꯑꯣꯏꯔꯗꯤ
ꯑꯣ ꯎꯍꯜꯂꯣ
ꯍꯣꯔꯦꯟ ꯄꯨꯔꯒ ꯉꯝꯗ꯭ꯔꯗꯤ ꯚꯤꯗꯤꯌꯣ ꯀꯣꯜ ꯇꯧꯔꯛꯑꯣ ꯀꯣ
ꯍꯣꯏ
ꯌꯦꯡ ꯌꯦꯡꯉꯣ ꯑꯗꯨꯒ
ꯌꯦꯡꯒꯦ
ꯎꯝ
ꯀꯥꯞꯇꯔꯗꯤ ꯅꯪ
ꯀꯞꯅꯤ ꯑ ꯂꯥꯁ ꯃꯦꯁꯇ ꯊ ꯀꯩꯅꯣ ꯂꯥꯁ ꯃꯤꯅꯤꯗ ꯀꯣꯂꯣꯕꯦꯒꯣ ꯑꯃ ꯆꯪꯗꯨꯅ ꯑꯣꯞꯁꯥꯒꯣꯗ ꯑꯗꯣ ꯑꯩꯗ ꯄꯈꯠꯂꯒ ꯄꯤꯒꯗ꯭ꯔꯥ ꯈꯜꯂꯒ ꯑꯁ ꯂꯥꯁ ꯃꯤꯅꯤꯠꯇꯅꯦꯕ ꯃꯣꯏ ꯆꯟꯅꯩꯗꯣ ꯄꯞꯄꯤꯤ ꯀꯩꯦ
ꯁꯨ
ꯉꯁꯤꯅꯤ ꯅꯨꯡꯉꯥꯏꯗꯣꯏꯅꯤ ꯄꯣꯇꯨꯒꯜ ꯉꯝꯗ꯭ꯔꯦ ꯑꯧ ꯑꯥꯎ ꯕꯤ ꯗ ꯍꯦꯞꯄꯤꯌꯦꯁ ꯃꯦꯟ ꯏꯟ ꯗ ꯋꯥꯋꯔꯜ ꯀꯥꯏꯅ
ꯑꯁ ꯉꯝꯃꯗꯤ ꯅꯣꯏꯅ ꯉꯝꯃꯗꯤ ꯏꯁꯇꯦꯇꯁꯀ ꯊꯝꯃꯅꯤꯅꯦ
ꯍꯣꯏ ꯍꯧꯖꯤꯛ ꯊꯝꯃꯦꯅ ꯃꯌꯥꯝ ꯊꯝꯃꯦ ꯑꯩꯗꯤ
ꯊꯝꯃꯣ ꯊꯝꯃꯣ ꯊꯝꯃꯣ
ꯑꯩꯈꯣꯏ ꯈꯨꯟꯗꯗꯤ ꯑꯩ ꯃꯥ ꯂꯩꯌꯦ ꯎꯦ ꯁꯅꯦ
ꯎ
ꯌꯥꯔꯔ
ꯎꯝ ꯆꯂꯣ ꯆꯂꯣ
ꯅ
ꯇꯥꯕꯣ
ꯅ ꯑ ꯄꯥꯡꯦ